ꯇꯥꯏꯌꯦ ꯇꯥꯏꯌꯦ
ꯍꯜꯂꯣ
ꯑꯣꯏ ꯇꯥꯏꯌꯦꯕ ꯇꯥꯗꯕ꯭ꯔꯣ
ꯇꯥꯏ ꯇꯥꯏ
ꯑꯣ ꯆꯥꯛ ꯆꯥꯔꯕ꯭ꯔꯣ
ꯆꯥꯛ ꯆꯥꯗ꯭ꯔꯤꯌꯦ ꯊꯣꯡꯐꯧ ꯊꯣꯡꯗ꯭ꯔꯤ
ꯊꯤꯈ꯭ꯔꯦꯗ
ꯍꯥ ꯀꯔꯤꯒꯤꯔ ꯅꯪꯒꯤꯅ ꯅꯪꯒꯤ ꯅꯈꯣꯟꯗꯣ ꯄꯤꯛꯇꯔꯨ ꯄꯤꯀꯤꯁꯦ
ꯍꯥꯥ
ꯍꯧꯖꯤꯛꯇꯤ ꯇꯥꯕ꯭ꯔ
ꯑꯥ ꯑꯩꯅ ꯈꯣꯟ ꯆꯥꯎꯋꯤ ꯅꯪꯅ ꯈꯣꯟ ꯄꯤꯛꯑꯦ
ꯑꯩꯁ ꯑꯩ ꯃꯥꯈꯣꯟ ꯁꯨ ꯆꯥꯎꯕꯅꯦ ꯑꯗꯨ ꯐꯣꯟꯒꯤ ꯄ꯭ꯔꯣꯕ꯭ꯂꯦꯝ ꯑꯣꯏꯔꯝꯒꯅꯤ ꯍꯧꯖꯤꯛꯇꯤ ꯐꯖꯅ ꯇꯕ꯭ꯔꯥ
ꯍꯥ
ꯍꯧꯖꯤꯛꯇꯤ ꯐꯖꯅ ꯇꯕ꯭ꯔꯥ
ꯎꯝ ꯇꯥꯏ
ꯆꯥꯛ ꯆꯥꯛ ꯊꯣꯡꯗꯔꯤꯕ
ꯎꯝ
ꯅꯥꯇꯣꯝꯇ ꯂꯩꯕꯒꯤꯔꯥ
ꯎꯝ
ꯑꯁ ꯑꯗꯨ ꯑꯣꯏꯔꯕꯁꯨ ꯌꯥꯏ
ꯍꯧꯒꯠꯂꯕ꯭ꯔꯣ
ꯑ ꯍꯧꯒꯠ ꯍꯧꯒꯠꯂꯦ ꯕ꯭ꯔꯁ ꯇꯧꯔꯦ ꯑꯗꯨꯒ ꯑꯃꯨꯛꯀ ꯐꯃꯨꯡꯗ ꯂꯩꯑꯦ
ꯑꯗꯨꯅ ꯅꯨꯡꯉꯥꯏꯕꯅꯦ
ꯎ ꯎꯝ ꯅꯨꯡꯉꯥꯏꯦ
ꯑꯩ ꯍꯧꯖꯤꯛ ꯐꯥꯎ ꯑꯗꯨꯝ ꯇꯨꯝꯒ ꯑꯣꯜꯂ ꯍꯦꯟꯂꯒ ꯑꯩꯅ ꯀꯔꯤꯁꯨ ꯇꯥꯎꯅꯤꯡꯉꯥꯏ ꯂꯩꯇꯦꯕ ꯅꯠꯇ꯭ꯔꯥ
ꯊꯕꯛ ꯆꯠꯂꯗꯤ ꯍꯥꯥꯎ ꯍꯥ ꯑꯍꯛ ꯑꯥ ꯀꯩ ꯍꯥꯏꯕ꯭ꯔꯥ
ꯀꯅꯥ ꯀꯅꯥ ꯂꯩꯕꯔꯣ ꯅꯪꯗꯤ
ꯀꯥ ꯇꯣꯉꯥꯟ ꯇꯣꯉꯥꯟ ꯂꯩꯕ ꯏꯅꯥꯎꯅꯨꯄꯤ ꯈꯣꯏꯁꯤꯕꯨꯗꯤ ꯂꯩ ꯂꯩꯗꯤ ꯂꯩꯕ ꯑꯗꯨ ꯃꯣꯏꯅ ꯀꯥ ꯇꯣꯡꯉꯥꯟꯕ ꯏꯅꯥꯎꯅꯨꯄꯤ ꯍꯥꯏꯗꯤ ꯑꯩꯒ ꯍꯦꯛ ꯄꯣꯛꯃꯤꯟꯅꯕꯅꯤ ꯅꯠꯇꯦ
ꯑꯣ ꯑꯣ ꯅꯈꯣꯏ ꯂꯩꯃꯤꯗꯕ ꯑꯃ ꯑ ꯍꯥꯏꯕꯗꯤ ꯔꯨꯝꯕ ꯅꯥꯕ ꯀꯣ
ꯎꯝ ꯔꯝ ꯅꯪꯅꯕ ꯑꯃꯃꯝ
ꯑꯣ
ꯁꯤ ꯀꯗꯥꯏ ꯆꯀꯤꯔꯤ
ꯉꯁꯤ ꯆꯠꯂꯣꯏ ꯐꯃꯨꯡ ꯀꯣꯜꯂꯒ ꯂꯩꯒꯅꯤ
ꯀꯣꯏꯕ ꯂꯥꯎꯗ꯭ꯔꯦ
ꯀꯗꯥꯏꯗꯣ
ꯑꯩ ꯌꯨꯝꯗ
ꯈꯪꯁꯨ ꯈꯪꯗꯅ
ꯇꯥꯛꯄꯤꯒꯅꯤꯗ ꯂꯥꯛꯀꯦ ꯍꯥꯏꯗꯤ
ꯎꯝ ꯀꯗꯥꯏꯋꯥꯏꯗꯕ ꯎꯝ
ꯍꯥꯥ
ꯒꯤꯗꯩ ꯋꯥ ꯏꯗꯅꯣ
ꯍꯣꯔꯦꯟ ꯍꯥꯏꯕꯤꯒꯦ
ꯑꯁꯤꯒꯨꯝꯕꯁꯦ ꯌꯥꯝ ꯈꯪꯅꯤꯡꯕꯅꯦꯕꯀꯣ ꯑꯩꯈꯣꯏ ꯑꯇꯣꯞꯄ ꯀ ꯋꯥꯔꯤ ꯁꯟꯅꯅꯕ ꯀꯥꯟꯗꯅ ꯅꯪꯒꯤ ꯈꯨꯟꯗꯣ ꯀꯗꯥꯏꯗꯅꯣ ꯍꯥꯏꯔꯗꯤ ꯑꯩꯈꯣꯏ ꯈꯨꯟꯗꯣ ꯁꯤꯗ ꯍꯧꯔꯒ ꯑꯦꯜꯗ ꯂꯣꯏꯏꯕꯅꯦ
ꯑ ꯑꯗꯨꯒ ꯅꯪꯅ ꯂꯩꯐꯝꯗꯨꯅ ꯀꯗꯥꯏ ꯋꯥꯏꯗꯣꯏꯅꯣ ꯍꯥꯏꯔꯗꯤ ꯑꯁ ꯑꯗꯨꯗꯤ ꯑꯗꯨꯅꯤ ꯀꯥꯏꯗꯣ ꯌꯥꯝ ꯈꯪꯅꯤꯉꯅꯣ ꯈꯨꯗꯛ ꯈꯨꯗꯛꯇ ꯈꯪꯅꯗꯤ ꯌꯥꯗ ꯁꯜꯗꯅ
ꯍꯣꯏ ꯍꯣꯏ
ꯃꯤꯅ ꯇꯧꯒꯅꯨ ꯍꯥꯏꯕꯁꯦ ꯁꯤꯅ ꯌꯥꯝ ꯈꯪꯅꯤꯡꯕꯅꯦꯕ
ꯍꯣꯏ ꯍꯣꯏ ꯅꯪ ꯍꯧꯖꯤꯛꯀꯥꯟꯗꯤ ꯇꯝꯄꯥꯛꯇ ꯂꯩꯀꯣ
ꯎꯝ
ꯑꯣ ꯂꯣꯛ ꯊꯨꯝꯕꯒꯤ ꯌꯥꯗꯦ ꯍꯥꯏꯗꯤ ꯊꯦꯡ ꯊꯦꯡꯉ ꯏꯔꯣꯝꯕꯒꯤꯀꯣ
ꯍꯥꯥ
ꯂꯣꯛ ꯊꯨꯝꯕꯒꯤ ꯌꯥꯗꯦꯕ ꯍꯥꯏꯗꯤ ꯊꯦꯡꯅ ꯏꯔꯨꯕꯒꯤ ꯇꯥꯕ꯭ꯔꯥ?
ꯇꯥꯏ
ꯊꯤꯒ ꯏꯔꯨꯕꯒꯤ ꯑꯗꯨꯒ ꯁꯥꯕꯒꯤ ꯐꯦꯟ ꯊꯥꯕꯈꯣ
ꯎꯝ
ꯑꯗꯨꯗꯒꯤ ꯂꯣꯛꯊꯨꯡꯕꯅꯦ ꯑꯩꯗꯤ꯫ ꯆꯥꯛ ꯀꯔꯥꯝ ꯀꯥꯟꯗ ꯆꯥꯒꯦꯔꯣ?
ꯑꯩ ꯉꯥꯏꯍꯥꯛ ꯂꯩꯔꯗꯤ ꯊꯣꯡꯈ꯭ꯔꯅꯤ꯫ ꯑ
ꯀꯔꯤꯕꯊꯌꯥ ꯊꯣꯡꯉꯅꯣ ꯉꯁꯤꯗꯤ
ꯎ ꯈꯪꯗꯦ ꯑꯩ ꯍꯧꯖꯤꯛ ꯉꯍꯥꯟꯩ ꯌꯦꯟꯁꯥꯡ ꯌꯦꯡꯕ ꯆꯠꯀꯗꯔꯤꯕꯅꯦ
ꯏꯟꯁꯥꯡꯒꯤ ꯃꯆꯠꯀꯅꯤ
ꯎꯝ
ꯑꯗꯨ ꯑꯣꯏꯔꯗꯤ ꯑꯩꯒꯤꯁꯨ ꯊꯣꯡꯕꯤꯕꯅꯦ
ꯍ
ꯑ ꯐꯕꯨꯡꯒꯤ ꯈꯛꯇꯅꯤꯅ ꯍꯧꯖꯤꯛꯀꯥꯟꯗꯤ ꯅꯨꯡꯉꯥꯏꯕꯁꯦ
ꯐꯥꯃꯨꯡ ꯂꯩꯇ꯭ꯔꯗꯤ ꯑꯩꯈꯣꯏꯁꯦ ꯀꯔꯤ ꯑꯣꯏꯒꯅꯤ?
ꯊꯕꯛ ꯂꯩꯇꯗꯤ ꯑꯩꯈꯣꯏꯗꯤ ꯂꯦꯞꯂꯒ ꯂꯥꯏꯕ ꯇꯥꯔꯦꯁꯦ
ꯊꯥꯏꯅ ꯃꯃꯥꯡꯗꯗꯤ ꯑꯈꯣ ꯑ ꯐꯃꯨꯡꯁꯨ ꯁꯨꯃꯥꯏꯅ ꯅꯨꯡꯉꯥꯏꯅ ꯂꯩꯔꯣꯏ꯫ ꯑꯗꯨꯒꯤ ꯇꯨꯝꯕꯗꯣ ꯍꯥꯐ - ꯍꯥꯐ ꯈꯛꯇ ꯇꯨꯝꯂꯝꯒꯅꯦꯕ꯫ ꯑꯩꯈꯣꯏꯒꯤ ꯐꯃꯨꯡꯗꯤ ꯍꯧꯖꯤꯛꯇꯤ ꯅꯨꯡꯉꯥꯏꯔꯦꯅꯀꯣ꯫
ꯑꯥ
ꯂꯥꯏꯔꯕ ꯏꯅꯥ ꯈꯨꯨꯟꯕ ꯂꯩꯇ꯭ꯔꯦ ꯐꯃꯨꯡ ꯂꯣꯏꯅꯃꯛ ꯂꯩꯈ꯭ꯔꯦ
ꯍꯧꯖꯤꯛꯅ ꯂꯩꯕꯒꯤ ꯃꯐꯝ ꯂꯩꯕ ꯃꯐꯝꯗꯒꯤ ꯇꯥꯕ꯭ꯔꯥ?
ꯑꯥ ꯇꯥꯏ
ꯅꯪ ꯍꯧꯖꯤꯛ ꯂꯩꯕ ꯃꯐꯝꯗꯒꯤ ꯕꯖꯥꯔ ꯆꯠꯄ ꯃꯤꯅꯤꯠ ꯀꯨꯝꯕ ꯀꯌꯥꯒꯨꯝꯕ ꯆꯠꯄ꯭ꯔꯥ
ꯕꯖꯥꯔꯅꯠꯇꯦꯗꯥ ꯑꯩꯈꯣꯏ ꯂꯩꯀꯥꯏꯒꯤ ꯀꯩꯅꯣꯅꯦ ꯕꯖꯥ ꯕꯖꯥꯔꯗꯣ ꯕꯖꯥꯔꯗꯩ ꯈꯔ ꯂꯥꯞꯄꯦ꯫
ꯕꯤꯜ
ꯌꯥꯝ ꯂꯥꯞꯄꯁꯨ ꯅꯠꯇꯦ ꯇ꯭ꯋꯣꯟꯇꯤ ꯚꯔꯥꯗꯣ ꯇ꯭ꯋꯣꯟꯇꯤ ꯂꯧꯋꯦ
ꯑꯣ
ꯂꯨꯄꯥ ꯇꯨꯏꯟꯇꯤ
ꯈꯪꯉꯤꯗ ꯑꯗꯨꯗꯤ
ꯈꯪꯉꯦ
ꯎꯝ
ꯏꯁ ꯌꯥꯝ ꯈꯪꯕꯩ ꯃꯑꯣꯡ ꯀꯔꯤꯅꯥ ꯍꯧꯕ꯭ꯔꯗꯤ
ꯅꯪꯒꯤ ꯅꯪꯒꯤ ꯇ꯭ꯔꯥꯏꯞꯇꯣ ꯇꯤꯅ ꯍꯥꯎꯕꯅꯤꯀꯣ
ꯀꯥꯗꯥꯏꯗꯒꯤ ꯇꯤꯔꯅꯦ?
ꯑꯦꯝꯔꯥ
ꯅꯠꯇꯦ
ꯀꯔꯤꯗ ꯁꯕꯖꯦꯛ ꯑꯣꯏꯕ꯭ꯔꯥ
ꯁꯤ
ꯂꯥꯁꯇꯥ ꯌꯨꯔꯥ?
ꯂꯥꯁꯇꯅ ꯏꯗ
ꯅꯪꯒꯤ ꯇ꯭ꯔꯥꯏꯞꯁꯦ
ꯑ
ꯑꯗꯨꯒꯨꯝꯕ ꯂꯩꯇꯦꯍꯦ
ꯆꯣꯊꯦ - ꯆꯣꯊꯦ
ꯍꯥ ꯑꯗꯨꯗꯤ ꯑꯗꯨꯗꯤ ꯇꯣ ꯃꯥꯜꯂꯦ ꯑꯩꯅ ꯈꯟꯕꯗ
ꯑꯩꯅ ꯅꯠꯇꯦ ꯍꯥꯏꯔꯤꯉꯩꯗ ꯃꯥꯅ ꯑꯁ ꯑꯗꯨꯒꯨꯝꯕ ꯂꯩꯇꯦ
ꯑꯗꯨꯗꯤ ꯈꯪꯈ꯭ꯔꯦ ꯑꯩ ꯍꯧꯖꯤꯛꯇꯤ ꯑꯁ ꯅꯈꯣꯏ ꯃꯐꯝꯗꯒꯤ ꯆꯠ ꯆꯠꯉꯥ ꯑꯣꯛꯇꯣ ꯆꯠꯂꯗꯤꯀꯣ
ꯎꯝ
ꯔꯤꯝꯁ ꯔꯤꯝ ꯐꯥꯎꯑꯕ꯭ꯔꯥ
ꯑꯩꯈꯣꯏꯔꯣꯝꯗ ꯐꯥꯎ ꯐꯥꯎꯕꯁꯨ ꯌꯥꯏ ꯑꯗꯨꯒ ꯐꯥꯎꯗꯕꯁꯨ ꯌꯥꯏ
ꯐꯥꯎꯔꯕꯨꯔꯤꯗ
ꯑꯩꯈꯣꯏꯗꯤ ꯀꯩꯅꯣꯔꯣꯝꯗ ꯈꯛꯇ ꯆꯠꯂꯦ ꯅꯪꯅ ꯍꯥꯏꯕꯗꯣ ꯂꯥꯜꯂꯝꯒꯅꯤꯅꯦ ꯑꯃꯨꯛꯀ ꯏꯁꯄꯦꯟꯂꯤꯡ ꯊꯥꯔꯛꯑꯣꯅꯦ
ꯍꯥꯥ
ꯁꯄꯦꯂꯤꯡ ꯑꯊꯨꯕꯤꯗ ꯍꯥꯏꯔꯣꯅꯦ ꯂꯩ ꯂꯩꯔꯦꯔꯦꯔꯦ tou
ꯀꯔꯤꯒꯤꯗꯣꯔ
ꯅꯪꯅ ꯑꯩꯈꯣꯏꯒꯤ ꯂꯩꯐꯝꯗꯣ ꯈꯪꯕꯗꯣ ꯏꯁꯄꯦꯂꯤꯡꯗꯣ ꯃꯥꯒꯤ
ꯏꯁ ꯇꯔꯨꯠ ꯑ ꯏꯁꯇꯥꯔꯠ ꯇꯧꯅꯤ ꯇꯤꯗ ꯍꯧꯅꯤ ꯂꯥꯁꯇ ꯖꯤꯗ
ꯅꯪꯒꯤꯁꯦ ꯇꯔꯨꯡ ꯍꯥꯏꯔꯤꯅꯦꯕ꯫
ꯎꯝ
ꯅꯠꯇꯦ
ꯑꯗꯨꯗꯤ ꯀꯔꯤꯅ ꯍꯧꯕꯔ꯭ꯥ?
ꯑꯦꯁꯅ ꯍꯧꯋꯦ
ꯂꯥꯁ ꯋꯥꯔꯗꯤ ꯑꯦꯞꯔꯥ?
ꯑꯦ ꯌꯨꯅ
ꯑꯦꯁꯇꯅ ꯍꯧꯕ
ꯑꯦ
ꯈꯪꯕ꯭ꯔꯥ ꯈꯪꯗꯦ
ꯉꯥꯏꯈꯣ ꯀꯔꯤ ꯑꯣꯏꯔꯝꯒꯗꯤ ꯌꯨ ꯍꯥꯏꯕ
ꯎꯝ
ꯑꯦꯁꯇꯅ ꯍꯧꯔꯒ ꯌꯨꯅ ꯂꯣꯏꯕ ꯀꯗꯥꯏꯗ ꯑꯗꯨꯕ ꯈꯪꯗꯦ ꯁꯤꯔꯣꯏ
ꯑꯗꯨ ꯑꯧ ꯑꯧ ꯑꯗꯨ ꯑꯣꯏ ꯀꯔꯤꯔꯥ ꯀꯔꯤ ꯍꯥꯏꯁꯤꯔ ꯑꯩꯈꯣꯏ ꯇ꯭ꯔꯥꯏꯞ ꯈꯛꯇ ꯂꯩꯕ ꯃꯐꯝꯗꯤ ꯅꯠꯇꯦꯀꯣ
ꯇ꯭ꯔꯥꯏꯞꯁꯨ ꯂꯩꯌꯦ ꯀꯕꯨꯏ ꯈꯨꯟ ꯑꯃ ꯂꯩꯌꯦ
ꯑꯦ ꯈꯪꯈꯔ ꯑꯗꯨꯗꯤ ꯁꯒꯥꯏꯁꯨ ꯌꯥꯎꯕꯨꯗꯤ ꯌꯥꯎꯋꯦ
ꯆꯨꯝꯃꯤꯀꯣ
ꯆꯨꯝꯃꯤꯀꯣ
ꯑꯣ
ꯈꯪꯉꯦ ꯈꯪꯉꯦ
ꯏꯃꯅꯤ ꯑꯗꯨ ꯀꯥꯟꯗꯨꯗ ꯍꯦꯟꯅꯝ ꯃꯇꯝ
ꯑꯗꯨꯗꯤ ꯏꯕꯥꯟꯅꯤꯒꯤ ꯍꯧꯖꯤꯛ ꯂꯥꯛꯏꯕ ꯃꯐꯝꯗꯤ ꯈꯔ ꯂꯥꯞꯄꯦꯅꯦ
ꯎꯝ
ꯑꯃꯨꯛ ꯕꯖꯥꯔ ꯌꯧꯔꯒ ꯑꯃꯨꯛ ꯑꯃꯨꯛ ꯕꯖꯥꯔ ꯌꯧꯔꯒ ꯆꯥꯠꯄ ꯏꯕꯥꯟꯅꯤꯒꯤꯗꯤ ꯁꯦꯟꯇꯔꯗꯤ ꯕꯖꯥꯔ ꯑꯣꯏꯔꯝꯒꯅꯤꯕ
ꯑꯗꯨꯝ ꯊꯕꯛ ꯇꯧꯗꯕꯤꯗ ꯑꯗꯨꯝ ꯂꯩꯕ꯭ꯔ ꯅꯪ ꯍꯧꯖꯤꯛꯀꯥꯟ
ꯑꯩꯗꯣ ꯊꯕꯛ ꯆꯠꯂꯦ ꯆꯠꯄꯗꯣ ꯍꯟꯗꯛꯁꯦ ꯑꯩ ꯈꯨꯟꯗ ꯂꯥꯛꯄꯗꯣ ꯉꯔꯥꯡ ꯅꯍꯟ ꯈꯛꯇ ꯂꯥꯛꯄꯅꯦꯕ
ꯑꯥ
ꯑꯗꯨꯗꯤ ꯑꯩ ꯉꯥꯏꯍꯥꯛꯇꯪ ꯂꯦꯞꯀꯦ ꯍꯥꯏꯅ ꯂꯩꯕ
ꯑꯣ
ꯋꯥꯃꯟꯈ꯭ꯔꯕ ꯑꯩ ꯍꯣꯁꯄꯤꯇꯥꯜꯗ ꯇꯨꯝꯗꯕꯒꯨꯝꯕ ꯇꯧꯕꯗꯣ
ꯍꯣꯏ ꯑꯣꯏꯔꯝꯒꯗꯤ ꯑꯗꯣ ꯑꯩꯈꯣꯏ ꯂꯩꯀꯥꯏꯗ ꯉꯔꯥꯡ ꯁ꯭ꯋꯥꯏ ꯂꯥꯛꯑꯦꯗ
ꯈꯣꯏꯔ ꯀꯥꯏꯗ
ꯍꯣꯏ
ꯀꯔꯤꯗꯧꯕ
ꯃꯤ ꯂꯥꯎꯅꯤ ꯍꯥꯏꯒꯤ ꯂꯥꯛꯄꯅꯤꯗ
ꯍꯥꯥ
ꯕꯤ ꯂꯥꯎꯅꯤꯉꯥꯏ ꯂꯥꯛꯄꯅꯦꯕ
ꯀꯩꯅꯣ ꯃꯤ ꯂꯥꯎꯅꯉꯥꯏꯒꯤ ꯂꯥꯛ
ꯃꯤ ꯊꯤꯟꯅꯤꯡꯉꯥꯏꯒꯤꯁꯨ ꯃꯨꯛ ꯂꯥꯛꯑꯦ ꯃꯤ ꯂꯥꯎꯅꯤꯉꯥꯏ ꯂꯥꯛꯑꯦ
ꯀꯔꯤ ꯑꯊꯥꯔꯅꯣ ꯅꯪ ꯉꯥꯡꯏꯁꯦ
ꯃꯤꯀꯣ
ꯎꯝ
ꯃꯤ ꯂꯧꯅꯤꯡꯉꯥꯏꯒꯤꯁꯨ ꯂꯥꯛꯏꯕ ꯑꯗꯨꯒ ꯃꯤ ꯊꯤꯟꯗꯤꯒꯥꯏꯒꯤꯁꯨꯕꯣꯛ ꯂꯥꯛꯄꯅꯦꯕ
ꯕꯣꯜꯁꯅꯥ ꯑꯃ ꯂꯥꯛꯄ ꯃꯤꯔꯣ
ꯇꯤꯗ ꯍꯣꯔꯦꯟ ꯑꯩ ꯍꯥꯏꯕꯤꯔꯛꯀꯦ ꯑꯣꯣ ꯑꯩ ꯍꯥꯟꯗ ꯐꯖꯅ ꯍꯥꯏꯕꯤꯔꯛꯀꯦꯅ